ꯑ꯭ꯁ ꯌꯥꯝ ꯀꯜꯂꯦ
ꯇꯥꯔꯝꯗꯧ ꯃꯥꯟꯗꯕ ꯅꯪꯒꯤꯗꯣ
ꯇꯥꯕ꯭ꯔꯣ
ꯑꯗꯨꯒꯤꯅꯤꯗꯥ
ꯆꯥꯛ ꯆꯥꯔꯕꯣ
ꯑꯩ ꯆꯥꯗ꯭ꯔꯤꯌꯦ ꯊꯣꯡꯉꯤꯌꯦ ꯏꯟꯁꯥꯡ
ꯎꯝ ꯀꯩꯩꯅ ꯏꯟꯖꯥꯡ ꯂꯩꯔꯛꯑꯕ
ꯌꯦꯟ ꯁꯥ ꯊꯣꯡꯒꯦ
ꯑꯍꯝ ꯈ꯭ꯔꯥ ꯊꯤꯜꯂꯛꯑꯨ ꯈ꯭ꯔꯥ ꯊꯤꯜꯂꯛꯑꯨ
ꯂꯥꯛꯑꯣ ꯂꯥꯛꯑꯣ ꯅꯣꯏ ꯑꯩ ꯅꯍꯥꯟ ꯅꯪꯕꯨ
ꯃꯊꯟꯇ ꯆꯥꯒꯦ ꯇꯧꯔꯤꯗꯣ ꯑꯩ ꯈꯪꯉꯦꯀꯣ
ꯍꯩ ꯍꯩ ꯈꯔꯒ ꯀꯩꯅꯣ ꯊꯔꯣꯏ ꯄꯨꯔꯛꯑꯣ ꯑꯁꯤꯗ ꯑꯗꯨꯒ ꯀꯣꯏꯔꯛꯑꯣ ꯍꯥꯏꯕꯗꯣ
ꯎꯝ ꯊꯥꯖꯕꯒꯤ ꯋꯥꯡꯕꯗꯅꯤ ꯅꯪ ꯍꯧꯖꯤꯛ ꯂꯩꯔꯤꯁꯦ ꯑꯩ ꯌꯥꯝ ꯆꯤꯡꯅꯔꯛꯑꯦ
ꯀꯦꯗꯧꯔꯤꯅꯣ
ꯆꯞ ꯃꯥꯟꯅꯩ
ꯅꯪꯁꯨ ꯏꯟꯁꯥꯡ ꯊꯣꯡꯅꯤꯕ
ꯑꯦꯌꯥ꯭ꯎ꯭ꯁ ꯏꯤꯟꯖꯥꯡ ꯊꯣꯡꯕꯤꯔꯤ
ꯀꯩ ꯁꯥꯡꯅꯣ
ꯗ ꯄꯝꯀꯤꯟ ꯂꯤꯐ ꯃꯥꯏꯔꯦꯟ ꯃꯅꯥ꯭ꯁ ꯕꯤꯠ ꯂꯩꯇꯕ ꯏꯤꯟꯖꯥꯡꯅꯤ
ꯏꯤ꯭ꯁ ꯃꯥꯏꯔꯦꯟ ꯃꯦꯅꯥꯗꯤ ꯃꯤꯅꯤꯠ ꯃꯉꯥ ꯐꯥꯎ ꯆꯪꯉꯔꯣꯏ ꯑꯗꯨꯗꯤ
ꯎꯝ
ꯑꯗꯨꯕꯨ ꯏꯟꯁꯥꯡ ꯊꯣꯡꯕꯤ ꯍꯥꯏꯌꯦ ꯍꯝ ꯌꯥꯝ ꯂꯥꯏꯑꯦ ꯑꯗꯨꯗꯤ
ꯇꯟꯕ ꯍꯥꯏꯕꯁꯦ ꯌꯥꯝ ꯇꯟꯕꯅꯤ ꯀꯣ
ꯀꯅꯥ ꯀꯅꯥ ꯂꯩꯔꯤꯅꯣ ꯌꯥꯝ ꯀꯩꯅꯣ ꯇꯧꯋꯦꯗꯅ
ꯏꯊꯟꯗ
ꯅꯣꯏ ꯀꯩꯅꯣꯗꯨꯗꯤ ꯅꯣꯏ ꯏꯃꯨꯡ ꯃꯤꯁꯤꯡꯗꯤ
ꯑꯣꯏꯕ
ꯑꯁ ꯅꯪꯕꯨ ꯏꯟꯁꯥꯡ ꯊꯣꯡꯅꯤꯡꯉꯥꯏ ꯊꯝꯍꯧꯔꯦ
ꯎꯝ
ꯅꯨꯡꯉꯥꯏꯇꯦꯗ
ꯁꯦꯡꯕ ꯅꯨꯡꯉꯥꯏꯗ ꯍꯥꯏꯕꯅꯣ ꯀꯩꯅꯣ
ꯅꯨꯡꯉꯥꯏꯖꯕꯗꫭ
ꯅꯪ ꯉꯁꯥꯏ ꯐꯣꯇꯣ ꯊꯥꯔꯛꯕꯗꯣ ꯀꯥꯏꯗꯅꯣ
ꯀꯩ ꯐꯣꯇꯣ ꯊꯥꯔꯛꯀꯦ ꯑꯦꯁ ꯐꯣꯇꯣ ꯌꯥꯝꯈ꯭ꯔꯦ ꯅꯉꯣꯟ ꯊꯥꯈꯤꯕ
ꯀꯩꯅꯣꯗꯣ ꯅꯪ ꯇꯤꯚꯤ ꯌꯦꯡꯉꯒ ꯂꯩꯌꯦ ꯍꯥꯏꯕꯗꯣ
ꯌꯨꯝꯗꯨꯅꯤ ꯀꯩꯅꯣ ꯃꯥꯏ ꯁ꯭ꯋꯤꯠ ꯍꯣꯝ ꯑꯩꯒꯤ ꯁ꯭ꯋꯤꯠ ꯍꯣꯝꯗ
ꯌꯨꯝ ꯌꯨꯝ ꯑꯅꯧꯕ ꯁꯥꯔꯕꯣ ꯅꯣꯏ
ꯀꯥꯏ ꯅꫭꯗ
ꯀꯥꯏꯗꯒꯤ ꯅꯍꯥꯟ ꯅꯍꯥꯟ ꯑꯩꯈꯣꯏꯅ ꯂꯥꯛꯄ ꯃꯇꯝꯗꯗꯤ ꯀꯃꯥꯏꯅ ꯇꯧꯗꯦ ꯅꯣꯏꯒꯤ ꯌꯨꯝꯗꯣ
ꯎꯝ ꯑꯅꯧꯕ ꯑꯩꯈꯣꯏꯗꯣ ꯌꯨꯝ ꯍꯣꯡꯈ꯭ꯔꯦ ꯈꯪꯕ꯭ꯔꯣ
ꯅꯍꯥꯟꯒꯤ ꯃꯐꯝ ꯃꯐꯝꯗ ꯂꯩꯇꯦ ꯍꯥꯏꯕ
ꯍꯣꯏ ꯑꯗꯨꯒꯤ ꯑꯞꯄꯣꯖꯤꯠꯇ
ꯑꯣ
ꯅꯨꯡꯉꯥꯏꯕ꯭ꯔꯣ ꯌꯨꯝ ꯑꯅꯧꯕ
ꯅꯨꯡꯉꯥꯏꯌꯦ ꯌꯥꯝ ꯁꯥꯕꯅ ꯀꯤꯠꯆꯟꯒ ꯆꯪꯕ ꯌꯥꯕ ꯅꯠꯇꯦ ꯍꯨꯃꯥꯡꯗ ꯄꯨꯡ ꯂꯨꯞ ꯂꯨꯞ ꯇꯧꯕꯅꯤ ꯅꯀꯣ
ꯌꯥꯝ ꯏꯪ ꯇꯧ ꯃꯥꯜꯂꯦ ꯅꯪꯒꯤꯗꯣ ꯅꯣꯏꯒꯤ ꯀꯥꯗꯣ ꯌꯥꯝ ꯏꯪꯗꯧ ꯃꯥꯜꯂꯦ ꯅꯪ ꯅꯪ ꯉꯁꯥꯏ ꯊꯥꯔꯛꯄꯗꯣ ꯃꯆꯨꯗꯨꯒ
ꯇ꯭ꯋꯦꯟꯇꯤ ꯐꯣꯔ ꯑꯋꯥꯔꯁ ꯅ ꯐꯦꯟ ꯊꯝꯃꯤ ꯖ ꯋꯥꯉꯣꯟꯅ ꯑꯣꯗꯗꯦ ꯁꯥꯕꯗꯨꯗꯤ ꯏꯃ ꯃꯩ ꯃꯨꯠꯂꯁꯨ ꯐꯦꯟ ꯊꯥꯏ ꯃꯨꯠꯇ꯭ꯔꯁꯨ ꯑꯗꯨꯨꯝ ꯊꯥꯡꯒꯅꯤ ꯑꯩꯈꯣꯏꯁꯦ ꯁꯥꯕꯗꯀꯣ ꯈꯥꯡ ꯂꯥꯛ ꯉꯝꯕꯅꯠꯇ‌ꯦ
ꯐꯦꯟ ꯊꯥꯕ
ꯑꫭ ꯥꯏꯝꯕꯥꯏꯇꯥꯗꯥ
ꯌꯥꯝꯃꯤ ꯌꯥꯝꯃꯤꯅꯦ ꯑꯗꯨꯗꯤ ꯌꯥꯝ ꯏꯅꯥꯛ ꯈꯨꯟꯕꯅꯤꯅꯦ ꯅꯣꯏꯁꯦ
ꯅꯥꯀꯨꯝꯕ ꯂꯥꯏꯔꯅꯤ ꯁꯣꯂꯔꯅꯦ ꯁꯣꯂꯔ
ꯑꯗꯨꯅꯦ
ꯁꯣꯂꯔ ꯗꯁꯨꯇꯤꯕꯤ ꯌ‌ꯦꯡꯕ
ꯑꯩ ꯑꯩ ꯍꯧꯖꯤꯛ ꯐꯥꯎꯒꯤ ꯁꯣꯂꯥꯔ ꯁꯣꯂꯥꯔꯒ ꯕꯦꯇ꯭ꯔꯤꯒ ꯀꯩꯅꯣ ꯑꯣꯟ ꯇꯧꯕꯗꯣ
ꯎꯝ
ꯍꯩꯇ꯭ꯔꯤꯌꯦ ꯑꯩ ꯍꯧꯖꯤꯛꯐꯥꯎ
ꯄꯦꯜꯂꯕꯅꯦ ꯑꯩꯉꯣꯟꯗ ꯈꯔ ꯄꯪꯈꯤ
ꯍꯩꯇ꯭꯭ꯔꯤꯑꯩ ꯑꯩꯈꯣꯏ ꯑꯩꯈꯣꯏ ꯌꯨꯝꯗꯁꯨ ꯃꯔꯛ ꯃꯔꯛꯇ ꯑꯩꯒꯤ ꯏ ꯑꯃ
ꯎꯝ ꯁꯣꯍꯣ ꯐꯔꯛ ꯌꯥꯝ ꯇꯥꯏ ꯍꯧꯖꯤꯛꯁꯦ ꯍ ꯍꯤꯟꯖꯥꯡ ꯊꯣꯡꯒꯤ ꯇꯧꯔꯦ ꯑꯗꯣ ꯃꯣꯔꯣꯛ ꯌꯥꯎꯔꯝꯗ꯭ꯔꯦ ꯐꯖꯔꯦ
ꯀꯩꯅꯣ ꯃꯥꯏꯔꯦꯟ ꯃꯅꯥꯗ ꯃꯣꯔꯣꯛ ꯍꯥꯞꯄ꯭ꯔꯨꯅꯦ ꯅꯪꯒꯤ ꯌꯦꯟꯁꯥꯡꯁꯦ
ꯃꯔꯣꯛ ꯍꯥꯞꯅꯗ꯭ꯔꯣ ꯍꯥꯏꯁꯦ
ꯏꯁ ꯍꯥꯞꯅꯗꯦ ꯀꯥꯏꯗꯒꯤ
ꯁꯤꯡꯗꯤ ꯍꯥꯞꯄ꯭ꯔꯣ
ꯏꯁꯤꯡꯁꯦ ꯍꯥꯞꯄꯦ
ꯑꯦ ꯑꯃꯤ ꯁꯤ ꯁꯤꯤꯡ
ꯑꯥ ꯑꯥ ꯍꯥꯞꯇꯦ ꯑꯗꯨꯁꯨ ꯍꯥꯞꯇꯦ ꯍꯥꯞꯇꯦ
ꯑꯣ ꯑ ꯆꯅꯝꯗꯦ
ꯀꯩꯅꯣ ꯃꯥꯏꯔꯦꯟ ꯃꯅꯥ ꯑꯗꯨꯕꯨ
ꯅꯠꯇꯦ ꯑꯩꯈꯣꯏꯁꯨ ꯍꯤꯟꯖꯥꯡꯅꯦ ꯍꯤꯟꯖꯥꯡ ꯆꯝꯐꯨꯠ ꯅꯠꯇꯦ ꯍꯤꯟꯖꯥꯡ
ꯍꯤꯟꯖꯥꯡ ꯑꯗꯣ ꯍꯥꯏꯔꯁꯨ ꯀꯩꯅꯣꯗꯣ ꯍꯋꯥꯏꯖꯥꯔ ꯍꯥꯞꯄ ꯌꯥꯔꯦ꯫
ꯎ ꯍꯋꯥꯏꯖꯥꯔ ꯍꯥꯞꯇꯕ ꯑꯩꯗꯣ ꯉꯥꯔꯤ ꯍꯥꯞꯄꯕ꯫
ꯎꯝ ꯑꯗꯨꯃꯥꯏꯅ ꯆꯥꯕ꯭ꯔꯅꯦ ꯅꯣꯏ ꯑꯩꯈꯣꯏꯗꯤ ꯑꯗꯨꯃꯥꯏꯅ ꯆꯥꯗꯦ꯫
ꯑꯩ
ꯅꯊꯟꯇ ꯂ ꯅꯊꯟꯇ ꯂꯩꯕꯒꯤ ꯄꯪꯇꯧ ꯇꯧꯕ ꯑꯣꯏꯔꯝꯅꯤ ꯅꯪꯒꯤꯗꯣ ꯀꯩꯅꯣ ꯃꯩꯔꯦꯟ ꯃꯅꯥꯗꯨꯕꯨ ꯃꯣꯔꯣꯛ ꯊ ꯍꯥꯞꯄꯦ ꯍꯥꯏ ꯍꯝ꯫
ꯎꯝ ꯑꯩ ꯒ꯭ꯌꯥꯟ ꯃꯦꯟ ꯇꯥꯗ꯭ꯔꯦ ꯍꯧꯖꯤꯛ꯫
ꯅꯪꯒꯤꯗꯣ ꯆꯥꯕ ꯌꯥꯔꯣꯏ ꯕꯦꯝꯃꯥ꯫
ꯆꯥ ꯌꯥꯗ꯭ꯔꯁꯨ ꯊꯣꯡꯉꯦ ꯆꯥꯍꯜꯂꯗꯣꯏꯅꯤ꯫
ꯍꯣꯏ ꯅꯣꯏ ꯅꯣꯏ ꯏꯃꯨꯡꯁꯤꯡꯗꯣ ꯅꯣꯏ ꯏꯃꯨꯡꯁꯤꯗꯣ ꯆꯥꯔꯒ ꯃꯣꯏꯒꯤ ꯃꯤꯠꯇꯣ ꯀꯔꯤ ꯀꯔꯤꯅꯣ ꯇꯧꯔꯅꯤꯕ꯫
ꯀꯩꯅꯣꯍꯦ ꯑꯩꯈꯣꯏ ꯏꯁꯄꯦꯁꯦꯜ ꯀꯩꯅꯣ ꯂꯩꯖꯥꯠꯅꯤ꯫ ꯁꯤ ꯃꯥꯏꯔꯦꯟ ꯃꯅꯥ ꯊꯣꯡꯏꯁꯦ ꯅꯠꯇ꯭ꯔꯗꯤ ꯁꯨꯊꫭꯡ ꯊꫭꯡꯑꯔꫭꯏ꯫
ꯑꯦ ꯑꯦ ꯑꯦ ꯅꯣꯡꯃꯥ ꯅꯣꯡꯃ ꯅꯪꯃ ꯊꯤꯟ ꯊꯤꯟꯔꯛꯑꯣ ꯁꯤꯗ ꯀꯩꯅꯣ ꯅꯪꯒꯤ ꯃꯥꯏꯔꯦꯟ ꯃꯅꯥꯒꯤ
ꯑꯩꯗꯤ ꯊꯦꯡꯔꯔꯣꯏ ꯊꫭꯡꯕꯤꯕ ꯈꯛꯇꯅꯤ ꯇꯪꯕ ꯇꯝꯃꫭꯏ꯫
ꯊꯤꯜꯂꯛꯑꯣ ꯑꯩ ꯆꯥꯒꯦ ꯅꯪꯒꯤ ꯅꯪꯒꯤ ꯈꯨꯊꯣꯡꯗꯣ ꯀꯃꯥꯏꯅ ꯇꯧ ꯄꯨ꯭ꯔꯥ ꯍꯥꯏꯕꯗꯣ꯫
ꯆꯥꯕꯤꯗ꯭ꯔꯁꯨ ꯌꯥꯔꯦꯗ꯫
ꯅꯪꯒꯤ ꯂꯩꯗ ꯇꯠꯅꯗꯨꯗꯤ꯫
ꯎꯝ꯫ ꯑꯁꯦꯡꯕꯅꯦ ꯑꯩ ꯅꯍꯥꯟ ꯍꯥꯏꯔꯤꯗꯣ꯫ ꯅꯣꯡ ꯑꯃꯨꯛ ꯆꯨꯔꯗꯤ ꯊꯔꯣꯏ ꯊꯔꯣꯏ ꯊꯔꯣꯏꯗꯣ ꯈꯨꯜꯂꯒ
ꯇꯦ ꯈꫭꯏ ꯈꯨꯨꯟ ꯆꯠꯇꯣꯏꯁꯦ ꯍꯪꯒꯣꯏꯐꯥꯎ ꯐꯥ ꯆꯠꯇꯣꯔꯤꯕꯅꯤ ꯅꯣꯡꯗꯣ ꯑꯕꯣꯠꯄ ꯆꯨꯈꯤꯁꯤꯅ ꯈꯜꯂꯤꯕꯅꯤ꯫
ꯑ ꯑꯗꯨꯗꯤ ꯆꯥꯅꯤꯡꯗꯦ ꯊꯔꯣꯏꯗꯤ
ꯌꯥꯔꯦ ꯏꯕꯦꯃ ꯍꯪꯉꯣꯏ ꯈꯨꯍꯥꯎꯁꯤ ꯅꯪ ꯈꯪꯗꯕꯩꯅꯤ꯫
ꯑꯁ ꯄꯥꯝꯗꯦ ꯑꯩꯗꯣ ꯅꯍꯥꯟ ꯅꯍꯥꯟꯗꯣ ꯑꯩ ꯆꯥꯅꯤꯡꯉꯥꯏ ꯇꯧꯕꯅꯦꯕ꯫
ꯐꯕꯅꯤꯅꯦꯍꯦ ꯑꯉꯥꯎꯕꯤꯁꯤꯗꯤ ꯑꯥ ꯆꯝꯐꯨꯠ ꯑꯩ ꯃꯥꯒꯤ ꯏꯁꯀꯤꯟꯒ ꯀꯔꯤꯅꯣꯗꯣ ꯂꫭꯏꯅꯦ ꯃꯥꯒꯤ ꯎꯟꯁꯥꯁꯤꯅ ꯔꯤꯃꯨꯚ ꯇꯧꯔꯅꯤ ꯂꯧꯊꯣꯛꯑꯅꯤ ꯎꯝ ꯑꯗꯩꯗꯤ ꯐꯖꯅ ꯃꯥꯒꯤ ꯏꯟꯇꯦꯁꯇꯥꯏꯟꯁꯤꯡꯗꯨ ꯃ ꯂꯧꯊꯣꯛꯈ꯭ꯔꯅꯤ ꯑꯗꯩꯗꯤ ꯐꯥꯖꯅ ꯃꯈꯣꯡ ꯃꯥꯒꯤ ꯈꯨꯖꯤꯟꯁꯤꯟ ꯂꯣꯏ ꯀꯥꯞꯊꯣꯛꯄꯤꯔꯅꯤ ꯎꯝ꯫ ꯁꯗꯨꯟꯗ ꯀꯛꯑꯅꯤ ꯐꯖꯅ ꯁꯤꯡꯒ ꯇꯤꯜꯍꯧꯒ ꯎꯝ ꯊꯝꯃꯒ ꯁꯨꯞꯇꯤ ꯎꯝ ꯅꯪ ꯏꯒ ꯋꯥꯠꯄꯁꯤꯡꯗꫭ ꯂꯣꯏ ꯀꯥꯈ꯭ꯔꯗꯕꯅꯤ꯫
ꯑ ꯁꯨꯞ ꯁꯨꯞꯗꯤ ꯊꯛꯅꯤꯡꯗ꯭ꯔꯦ ꯑꯗꯨꯒ ꯀꯉꯧ
ꯑꯗꯨ ꯅꯠꯇꯕ ꯑꯃ ꯀꯥꯡꯍꯧꯁꯨ ꯎꯝ꯫ ꯍꯥꯎꯕꯁꯤꯗꯤ ꯏꯕꯦꯝꯃ ꯅꯪ ꯈꯪꯗꯕꯩꯅꯤ꯫
ꯅꯍꯥꯟꯗꯣ ꯑꯩ ꯑꯃꯔꯛ ꯆꯠꯈꯛꯈ꯭ꯔꯦ ꯑꯗꯨ ꯑꯗꯨ ꯊꯔꯣꯏ ꯂꯩꯈ꯭ꯔꯕꫭ ꯂꯩꯔꯕꯣ ꯅꯣꯏꯒꯤ ꯀꯩꯅꯣꯗ ꯂꯧꯕꯨꯛꯇ꯫
ꯑꯁ ꯊꯔꯣꯏꯗꯤ ꯄꯥꯛ ꯐꯪꯗꯦꯅꯦ ꯍꯥꯏꯕꯗꯤ ꯍꯪꯉꯣꯏ ꯊꯤꯕꯅꯤꯅꯕ ꯃꯣꯏꯁꯦ꯫ ꯍꯥꯏꯇꯥꯔꯦ ꯑꯁ ꯃꯇꯠ ꯃꯔꯛꯇꯗꯤ ꯎꯝ꯫ ꯑꯩꯈꯣꯏꯁꯦ ꯇꯟꯕꯨ ꯇꯜꯂꯛꯑꯕ ꯍꯪꯉꯣꯏ ꯊꯤꯅꯤꯡꯗ꯭ꯔꯕ ꯍꯦꯛ ꯍꯪꯉꯣꯏ ꯑꯃꯨꯛ ꯊꯤꯔꯅꯤ ꯍꯪꯉꯣꯏ ꯊꯤꯅꯤꯡꯗꯔꯒ ꯊꯔꯣꯏ ꯊꯤꯔꯅꯤ꯫
ꯅꯣꯡ ꯑꯃꯨꯛ ꯆꯨꯔꯕ ꯑꯩ ꯂꯥꯛꯀꯦ
ꯎꯝ ꯂꯥꯛꯄꯤꯔꯦꯅꯤ ꯂꯥꯛꯄꯤꯔꯦꯅꯤ ꯎꯝ ꯂꯥꯛꯄꯤꯔꯅꯤ ꯍꯥꯏꯁꯤꯅꯦ ꯑꯩꯅ ꯂꯥꯛꯑꯣꯅꯦ ꯅꯪꯕꯨ ꯂꯥꯛꯀꯦ ꯍꯥꯏꯒ ꯂꯥꯛꯑꯣ
ꯂꯥꯏꯈꯨꯅꯕ ꯂꯥꯛꯈꯤ ꯑꯩ
ꯍꯣꯏꯅꯦ ꯂꯥꯛꯑꯣꯅꯦ ꯌꯥꯔꯝꯕ ꯇꯥ ꯁꯤ ꯏꯤꯡꯖꯥꯡꯁꯦ ꯐꯖꯅ ꯆꯥꯏꯔꯤ ꯐꯖꯔꯅꯤ ꯍꯥꯎꯗ ꯗꯦꯖꯤ ꯈꯟꯔꯤ ꯉꯁꯥꯏ ꯑꯌꯨꯛꯁꯤꯁꯨ ꯀꯣ ꯀꯩ ꯃꯅꯥꯅꯣ ꯈꯪꯗꯦ ꯔꯦꯠ ꯀꯂꯔꯅꯦꯕ ꯌꯥꯝ ꯅꯥꯟꯅ ꯍꯥꯏꯔꯦ ꯅꯪ ꯅꯪ ꯂꯍꯧꯕ ꯇꯥꯔꯦ ꯊꯣꯡꯕꯤꯔꯕ ꯑꯩꯗꯤ ꯆꯥꯗꯦ ꯑꯗꯨꯒꯝꯕ ꯍꯣꯏ ꯑꯩꯅ ꯊꯣꯡꯕ ꯑꯩꯅ ꯊꯣꯡꯕ ꯆꯥꯕꯗꯤ ꯆꯥꯗꯦ ꯑꯩꯗꯤ
ꯍꯪꯉꯣꯗꯅ ꯅꯣꯏ ꯅꯪ ꯍꯪꯗ꯭ꯔꯣ ꯅꯣꯏꯒꯤ ꯏꯃꯨꯡꯗ ꯍꯥꯎꯕ꯭ꯔꯥ ꯍꯥꯎꯇꯕ꯭ꯔꯥ ꯍꯥꯏꯕꯗꯨ
ꯎꯝ ꯆꯥ ꯌꯥꯗꯦ ꯅꯪꯉ ꯅꯪ ꯅꯪ ꯂꯥꯛꯋꯦ ꯍꯂ ꯅꯞ ꯇ ꯑꯩꯒꯤ ꯆꯥꯗꯕꯅꯦ ꯀꯔꯤꯝ ꯈꯪꯗꯦꯕ ꯅꯪ ꯑꯩꯈꯣꯏ ꯅꯪ ꯇꯪꯕ꯭ꯔꯣ ꯍꯥꯏ ꯎꯝ ꯇꯪꯅꯦ ꯑꯗꯨ ꯑꯃ ꯇꯪꯕ ꯃꯤ ꯅꯠꯇ꯭ꯔꯦ ꯑꯗꯨꯗꯤ ꯀꯩꯀꯩ ꯊꯣꯡꯕꯤꯌꯅꯦ ꯊꯣꯡꯕꯤꯌꯨ ꯍꯥꯏꯕꯩ ꯊꯣꯡꯕꯤꯌꯨ
ꯅꯪ ꯅꯪ ꯑꯗꯨꯃꯥꯏꯅ ꯊꯣꯡꯉꯒ ꯄꯤꯖꯕꯗꯣ ꯁꯤꯅꯤꯀꯣ
ꯀꯥꯏ ꯑꯦ ꯅꯠꯇ ꯑꯁ
ꯍꯥ ꯍꯥ
ꯃꯅꯥꯥꯗꯣ ꯑꯩ ꯅꯠꯇꯦ ꯀꯩꯅꯣ
ꯑꯗꯨ ꯑꯣꯏꯔꯁꯨ ꯊꯣꯡꯕ ꯍꯩꯇ꯭ꯔꯗꯤ ꯊꯣꯡꯉꯅꯨ ꯑꯗꯨ ꯀꯩꯅꯣ
ꯑꯩꯅꯔꯣ ꯈꯣꯏ ꯃꯤꯅ ꯊꯣꯡꯕꯤꯌꯣ ꯍꯥꯏꯕꯁꯤ
ꯊꯣꯡꯕ ꯍꯩꯇ꯭ꯔꯗꯤ ꯊꯣꯡꯉꯅꯨꯕ ꯑꯗꯣ ꯃꯥꯡꯍꯜꯂꯤ ꯅꯪ ꯃꯅꯥꯗꯣ
ꯆꯗ ꯍꯩꯕ ꯍꯩꯇꯕ ꯑꯩꯗꯤ ꯈꯪꯗ꯭ꯔꯦ ꯊꯣꯡꯉꯦ ꯍ ꯋꯥꯠ ꯂꯣꯏꯔꯦ ꯃꯋꯥ ꯂꯧꯗꯦ ꯃꯤ ꯌꯦꯟꯖꯡ ꯆꯥꯔꯤ ꯀꯥꯟꯗ ꯑꯗꯨ ꯀꯨꯝꯕ ꯃꯅꯥ ꯀꯅꯥ ꯆꯪꯗꯣꯔꯤꯒꯦ ꯈꯜꯂꯨ ꯅꯪꯁꯨ
ꯅꯍꯥꯟꯗꯣ ꯑꯩꯁꯨꯀꯣ ꯌꯨꯝꯗ ꯇꯧ ꯇꯧꯔꯒ ꯊꯣꯡꯕꯅꯦꯕ ꯌꯦꯟꯁꯥꯡꯗꯣ ꯑꯗꯨꯒ ꯀꯩꯅꯣꯗꯣ ꯍꯪꯒꯥꯝ ꯍꯪꯒꯥꯝꯒ ꯈꯥꯃꯦꯟ ꯈꯥꯃꯦꯟ ꯑꯁꯥꯡꯕꯗꯣ
ꯎꯝ
ꯑꯗꯨꯗ ꯊꯣꯡꯅꯔꯝꯃꯦ ꯑꯩꯗꯤ
ꯀꯩꯕ ꯈꯥꯃꯦꯟ ꯑꯁꯥꯡꯕꯒ ꯍꯪꯒꯥꯝ ꯊꯣꯡꯕ ꯑꯁ ꯍꯦꯟꯃꯟꯗ꯭ꯔꯣ ꯫
ꯇꯦꯁ ꯇꯧꯕꯤꯗ꯭ꯔꯒ ꯑꯩꯗꯣ ꯑꯗꯨꯝ ꯄꯪ ꯑꯗꯨꯝ ꯊꯣꯡꯉꯕꯅꯦꯕ ꯫ ꯑꯗꯨꯒ ꯀꯩꯅꯣꯗꯧ ꯑꯥ ꯑꯗꯨꯒ ꯏꯃꯥ ꯏꯃꯥꯅ ꯀꯧꯔꯛꯑꯦ ꯃꯣꯏ ꯆꯥꯕ ꯃꯥꯜꯂꯦꯕ ꯆꯥꯛ ꯆꯥꯛ ꯆꯥꯕ ꯃꯇꯝꯗ ꯑꯩꯗꯤ ꯆꯪꯗꯦꯕ ꯑꯗꯨꯝ ꯀꯧꯔꯛꯑꯦ ꯏꯃꯥꯅ ꯫ ꯅꯪꯒꯤ ꯌꯦꯟꯁꯥꯡ ꯆꯥꯅꯕ ꯂꯥꯛꯑꯣ ꯍꯥꯏꯌꯦ
ꯎꯝ
ꯑꯗꯣ ꯑꯩ ꯆꯥꯔꯦ ꯑꯁ ꯌꯥꯗ꯭ꯔꯦ
ꯍꯥꯎꯔꯝꯃꯅꯤ ꯎꯝ ꯐꯖꯥꯔꯝꯅꯤ ꯫
ꯌꯥꯝꯈꯛꯥꯏ
ꯀꯥꯏꯅꯦ ꯏ ꯍꯪꯒꯥꯝ ꯈꯥꯃꯦꯟ ꯑꯁꯥꯡꯕ ꯀꯅꯥ ꯊꯨꯡꯅꯒꯦ ꯑꯍꯥꯟꯕꯅꯦ ꯫ ꯑꯗꯨꯅꯤꯌꯦ ꯀꯣꯛ ꯌꯥꯥꯎꯋꯦ ꯅꯪ ꯎꯝ ꯅ ꯀꯣꯛ ꯆꯥꯈ꯭ꯔꯦꯅꯪ
ꯏꯃꯥꯅ ꯏꯃꯥꯅꯗꯤ ꯍꯪꯒꯥꯝꯗꯣ ꯆꯝꯐꯨꯠ ꯇꯧꯑꯣ ꯑꯗꯨꯒ ꯈꯥꯃꯦꯟ ꯑꯁꯥꯡꯕ ꯫ ꯑꯗꯣ ꯑꯣ ꯀꯩꯅꯣ ꯇꯧꯕ ꯍꯥꯏꯕꯅꯦꯕ